ꯗꯔ
ꯍꯥꯎ
꯭ꯔꯣ ꯕ꯭ꯔꯗꯔ ꯇꯥꯕ꯭ꯔꯣ ꯕ꯭ꯔꯣ
ꯇꯥꯗ꯭ꯔꯣ
ꯑꯣ ꯭ꯔꯣꯗꯤꯦ ꯅ ꯁꯤꯗꯤ ꯁꯤꯁꯅꯤ ꯅꯅꯦ
ꯇꯥꯅ ꯇꯥꯅ ꯍꯥꯀꯧꯕ꯭ꯔ ꯍꯥꯏꯅ ꯈꯟꯕ ꯑꯩꯗꯤ
ꯑꯣ ꯑꯣ ꯑꯩꯁꯦ ꯎꯝ ꯀꯩꯗꯧꯔꯤꯒꯦ
ꯀꯩꯝꯇ ꯇꯧꯗꯦ ꯇꯨꯝꯐꯝꯗꯣ ꯑꯗꯨꯝ ꯍꯤꯞꯂꯨꯏ
ꯎꯝ
ꯅꯪꯗꯤꯦ
ꯆꯞ ꯃꯥꯟꯅꯩꯩꯅ ꯑꯗꯨꯗꯤ
ꯀ
ꯀꯌꯥ ꯏꯟꯁꯥꯡ ꯊꯧꯔꯒ ꯌꯦꯡꯁꯤꯗꯤ
ꯍꯋꯥꯏ ꯆꯥꯏꯁꯤꯡꯁꯦ
ꯑꯁ ꯃꯅꯩꯗ ꯑꯩꯒ
ꯃꯅꯥꯕ ꯉꯥꯛꯇꯅꯤꯅꯦ ꯑꯗꯨꯗꯤ
ꯍꯟꯗꯛꯁꯦ ꯍꯋꯥꯏ ꯍꯋꯥꯏꯅꯨꯀꯣ ꯌꯥꯝ ꯐꯔꯕꯅꯦ
ꯁꯥ ꯁꯥ ꯆꯥꯕ ꯉꯝꯗꯕꯅꯤꯅꯀꯣ
ꯎꯝ ꯑꯗꯨꯒ ꯍꯋꯥꯏꯗꯨꯗ ꯍꯋꯥꯏ ꯈꯇꯪ ꯑꯣꯏꯔꯁꯨ ꯆꯥꯕ ꯍꯥꯎꯗꯕꯀꯣ ꯍꯋꯥꯏꯗ ꯈꯤꯇꯪ ꯍꯥꯞꯄꯗꯣ
ꯑꯦ
ꯅꯨꯡꯉꯥꯏꯔꯤꯕ꯭ꯔꯣ ꯅꯥꯗꯦꯀꯣ
ꯅꯥꯗꯦ ꯅꯥꯗꯦ ꯅꯥꯗꯦ
ꯑꯩꯈꯣꯔꯣꯏ ꯅꯍꯋꯥꯏ ꯆꯥꯒꯁꯨ ꯅꯥꯗ꯭ꯔꯗꯤ ꯌꯥꯔꯦ
ꯍꯋꯥꯏ ꯆꯥꯃꯟꯕꯁꯨꯀꯣ ꯀꯩꯅꯣ ꯇꯧꯕꯅꯤ ꯅꯪꯗꯤ ꯀꯃꯥꯏꯅ ꯇꯧꯔꯤꯒꯦ ꯅꯨꯡꯉꯥꯏꯔꯤꯕ꯭ꯔꯣ
ꯍꯣꯏ ꯅꯨꯡꯉꯥꯏꯔꯤ
ꯎꯝ ꯅꯍꯥꯟ ꯀꯩꯅꯣ ꯑꯩꯅ ꯅꯪꯒꯤꯗꯃꯛꯇ ꯀꯩꯅꯣꯝꯃ ꯊꯥꯔꯛꯄꯗꯤ ꯕꯦꯠꯃꯤꯟꯇꯟꯒꯤ ꯔꯦꯀꯦꯠ ꯊꯥꯔꯛꯄꯒꯤ ꯅꯪ ꯐꯪꯕ ꯅꯠꯇ ꯀꯨꯗ꯭ꯔꯣꯡ
ꯑꯥꯎ ꯐꯉꯦ
ꯎꯝ ꯑꯗꯨ ꯌꯥꯝ ꯐꯕꯅꯦ ꯍ ꯅꯪ ꯐꯪꯕꯗꯣ
ꯀꯩꯒꯤꯅꯣ ꯊꯥꯔꯛꯄꯗꯣ ꯑꯩꯅ ꯊꯥꯔꯛꯀꯅꯣ ꯍꯥꯏꯕ ꯅꯠꯇ꯭ꯔꯣ
ꯑꯦ ꯅꯪꯖꯨ ꯎꯝ ꯍꯋꯥ ꯄꯁꯨ ꯊꯦꯡꯉꯦ ꯀꯩꯅꯣ ꯇꯧꯋꯦ ꯑꯗꯨꯃꯥꯏꯅ ꯇꯧꯔ ꯁꯨꯔꯛꯄꯨꯗꯤ ꯅꯪ ꯑꯗꯣ ꯑꯩꯅ ꯊꯔꯛꯇꯣ ꯈꯤꯇꯪ ꯈꯤꯇꯪ ꯄꯥꯏꯔꯒ ꯅꯪꯁꯨ ꯑꯗꯨꯝ ꯂꯥꯛꯔꯛꯑꯝꯒꯅꯤꯅ ꯁꯔꯅꯤꯡꯉꯥꯏ ꯑꯃꯨꯈꯜꯗꯤ ꯃ ꯊꯣꯛꯂꯝꯕꯅꯤꯅ ꯑꯗꯨꯒꯤꯅꯤꯗꯪ
ꯅꯪ ꯊꯥꯒꯦꯔꯗꯤ ꯑꯇꯣꯞꯄ ꯊꯥꯔꯛꯄ ꯌꯥꯕꯅꯦꯕ ꯑꯩꯗꯤ ꯑꯗꯨ ꯄꯥꯝꯗꯦꯕ
ꯑꯦ ꯅꯪ ꯑꯩꯅ ꯔꯦꯀꯦꯠ ꯊꯥꯔꯛꯄ ꯐꯥꯎꯁꯨ ꯅꯪꯅ ꯑꯗꯨꯃꯥꯏꯅ ꯇꯧꯔ ꯂꯩꯔꯗꯤ ꯍꯣꯏ ꯅꯪ ꯄꯥꯝꯗꯦ ꯍꯥꯏꯕꯗꯣ ꯐꯪꯉꯛ ꯀꯔꯤꯅꯣ
ꯑꯄꯥꯝꯕ ꯊꯥꯔꯛꯑꯗꯤ ꯑꯩꯁꯨ ꯍꯔꯥꯎ ꯍꯔꯥꯎꯅ ꯂꯧꯒꯅꯤ ꯑꯗꯨꯕꯨ ꯄꯥꯝꯗꯦꯕ ꯑꯗꯨꯗꯤ
ꯑꯁ ꯑꯩ ꯈꯪꯉꯦ ꯅꯪꯅ ꯄꯥꯝꯕꯗꯣ
ꯀꯔꯤꯅꯣ ꯑꯩꯅ ꯄꯥꯝꯕꯗꯣ
ꯅꯪꯅ ꯄ ꯃꯗꯨꯗꯤ ꯁꯣꯝꯗ ꯅꯪꯒꯤ ꯅꯪꯒꯤ ꯋꯥꯈꯜꯗ ꯒꯣꯐ ꯁꯥꯟꯅꯕꯈꯤꯕ ꯋꯥꯈꯟꯗꯅꯦꯕ ꯁꯤꯂꯣꯡꯩ ꯀꯩꯅꯣꯝ ꯃꯑꯣꯡꯗꯧꯁꯥꯟꯅꯕꯗꯗꯤ ꯑꯗꯨ
ꯑꯗꯨꯗ ꯊꯥꯔꯛꯄ ꯌꯥꯗ꯭ꯔꯣ ꯑꯩ ꯑꯄꯥꯝꯕꯁꯨ ꯈꯪꯅꯔꯒ ꯑꯇꯣꯞꯄ ꯊꯥꯕꯗꯣ ꯀꯩꯅꯣ
ꯑꯁ ꯑꯩ ꯍꯥꯏꯒꯦ ꯅꯪ ꯅꯪ ꯍꯥꯏꯗꯣ ꯑꯩꯅ ꯑꯩꯅ ꯕꯦꯠꯃꯤꯟꯇꯟꯒꯤ ꯀꯩꯅꯣ ꯊꯥꯔꯛꯄꯗꯣ ꯅꯪ ꯑꯗꯨ ꯐꯖꯅ ꯑꯗꯨꯝ ꯉꯥꯏꯍꯥꯛ ꯁꯥꯟꯅꯔꯝꯃꯣ
ꯑꯩ ꯕꯦꯃꯤꯟꯇꯅ ꯀꯅꯥꯒꯁ ꯅꯥꯗꯣꯏꯕ
ꯑꯦ ꯑꯗꯨꯕꯨꯗꯤ ꯑꯗꯨꯗꯤ ꯇꯦꯕꯜ ꯇꯦꯅꯤꯁꯀꯤ ꯑꯣꯏꯅ ꯊꯥꯔꯛꯀꯦ ꯑꯗꯨꯗꯤ
ꯍꯣꯏ ꯍꯣꯏ ꯍꯣꯏ ꯇꯥꯔꯛꯑꯣ
ꯑꯗꯨꯝꯕ ꯐꯥꯅꯤ ꯃꯊꯪꯗꯗꯤꯀꯣ ꯅꯪ ꯊꯥꯔꯛꯀꯦ ꯍꯥꯏꯗꯤ ꯑꯩꯉꯣꯟꯗ ꯍꯥꯟꯅ ꯍꯥꯡꯉꯣꯕ
ꯎꯝ ꯑꯩꯁꯨ ꯅꯉꯣꯟꯗ ꯑꯣ ꯑꯣ ꯍꯣꯏ ꯍꯣꯏ ꯅꯦꯛꯁ ꯇꯥꯏꯝ ꯑꯩ ꯅꯉꯣꯟꯗ ꯑꯃꯨꯛꯀ ꯍꯥꯏꯔꯛꯈꯤꯁꯦ ꯑꯩꯅ ꯅꯍꯥꯟꯗ ꯅꯉꯣꯟꯗ ꯍꯪꯂꯛꯇꯕꯗꯣ ꯇꯥꯕ꯭ꯔꯣ
ꯇ ꯇ
ꯑꯩꯅ ꯅꯉꯣꯟꯗ ꯍꯪꯉꯆꯕꯗꯣ
ꯔꯤꯒꯦ ꯃꯔꯥꯡꯗꯦ
ꯏꯔꯥꯡꯁꯨ ꯈꯔ ꯂꯩꯕꯅꯤꯅꯀꯣ ꯅꯪ
ꯏꯔꯥꯡ ꯂꯩꯔꯗꯤ ꯏꯔꯥꯡ ꯂꯩꯔꯩꯗꯤ ꯍꯥꯡꯕ ꯌꯥꯗ꯭ꯔꯣ?
ꯅꯪꯪ ꯅꯪ ꯌꯥꯝꯅ ꯑꯁꯤꯒꯨꯝꯕꯗ ꯑꯃꯨꯛꯒ ꯍꯥꯏꯔꯛꯑꯗꯤ ꯅꯪꯅ ꯄꯥꯝꯕꯗꯣ
ꯎꯝ
ꯀꯤꯔꯣ ꯀꯔꯤꯅꯣ ꯑꯃꯨꯛ ꯍꯥꯏꯕꯗꯨꯣ ꯅꯪꯅ ꯑꯃꯨꯛꯒ ꯋꯥꯈꯟꯗ ꯊꯣꯛꯔꯝꯃꯣꯏ ꯍꯥꯏꯕꯒꯤ ꯍꯥꯡꯉꯛꯇꯕꯅꯤꯗ
ꯅꯪꯖꯩꯀꯣ ꯑꯩ ꯑꯩ ꯁꯧꯅꯦꯅ ꯈꯟꯕꯤꯌꯦ ꯅꯪ ꯍꯧꯖꯤꯛ ꯑꯗꯨꯃꯥꯏꯅ ꯍꯥꯏꯕꯅꯦꯕ ꯃꯊꯥꯡꯗꯗꯤ ꯅꯍ ꯑꯗꯨꯃꯥꯏꯅ ꯑꯃꯨꯛ ꯑꯗꯨꯝ ꯍꯪꯗꯅ ꯊꯥꯔꯛꯗꯤ ꯅꯪꯕ ꯕ꯭ꯂꯣꯛ ꯊꯝꯒꯅꯤ ꯅꯪꯕ
ꯅꯦꯛꯁ ꯇꯥꯏꯝꯁꯤ ꯁꯔ ꯅꯦꯛꯁ ꯇꯥꯏꯝ ꯀꯣ ꯑꯩꯒꯤ ꯑꯩ ꯑꯩꯅ ꯊꯥꯔꯛꯄꯗ ꯅꯪ ꯐꯖꯅ ꯁꯥꯟꯅꯔꯃꯀꯣ ꯑꯗꯨ ꯀꯣ
ꯅꯒ ꯏꯊꯝꯇꯀꯣ ꯏꯗ
ꯗ
ꯁꯥꯏ ꯑꯃꯗ ꯂꯦꯞꯀꯅꯤ ꯑꯃꯨ ꯑꯃ ꯊꯥꯔꯒ ꯑꯃꯨꯛ ꯑꯃꯗ ꯆꯦꯟꯒꯅꯤ
ꯑꯗꯨꯗꯤ ꯑꯩ ꯍꯥꯏꯕ ꯉꯝꯗ꯭ꯔꯦꯍꯦ
ꯎ ꯄꯥꯏ ꯂꯩꯗ꯭ꯔꯦꯅꯦ
ꯑꯁꯨꯃꯥꯏꯅꯁꯨ ꯍꯥꯏꯕꯅꯦ ꯑꯗꯨꯣ ꯗꯦꯠ ꯐꯥꯏꯚꯇꯀꯣ ꯗꯦꯠ ꯐꯥꯏꯚꯇ ꯑꯩꯈꯣꯏꯒꯤ
ꯑꯦ ꯑꯣꯏꯣꯏꯗꯤ ꯄ꯭ꯔꯣꯒ꯭ꯔꯥꯝ ꯅꯪꯦ
ꯍꯥꯥ
ꯏꯟꯐꯥꯏ ꯇꯧꯒꯦ ꯍꯥꯏꯕꯣ ꯍꯥꯏꯕꯣ
ꯏꯟꯚꯥꯏꯠ ꯇꯧꯒꯦ ꯑꯁ ꯏꯟꯚꯥꯏꯠ ꯇꯧꯒꯦ ꯑꯩꯈꯣꯏ ꯖꯤꯔꯦꯣꯡ ꯑꯩꯈꯣꯏ ꯖꯤꯔꯦ ꯄꯨꯏꯉꯀꯣ
ꯑꯣ
ꯑꯩꯈꯣꯏꯁꯦꯅ ꯀꯨꯏꯒꯤ ꯑꯩꯈꯣꯏꯒꯤ ꯄꯨꯂꯤꯁ ꯍꯟꯗꯛꯀꯤ ꯀꯩꯅꯣ ꯇꯧꯕꯗꯣ ꯑꯩꯈꯣꯏ ꯕꯠꯁꯀꯤ ꯑꯣꯏꯅ ꯉꯣꯟꯗꯁꯨ ꯏꯟꯚꯥꯏꯠ ꯇꯧꯒꯦꯕ ꯈꯪꯕ꯭ꯔꯣ ꯏꯟꯚꯥꯏꯠ ꯇꯧꯒꯦ ꯏꯟꯚꯥꯏꯠ ꯇꯧꯕꯒꯗꯨꯗ ꯍꯥ
ꯈꯪꯗꯦ
ꯍꯣꯏ ꯍꯣꯏ ꯈꯪꯗꯕꯗꯣ ꯑꯩꯅ ꯍꯥꯏꯕꯁꯨ ꯍꯥꯏ ꯇꯥꯎꯕꯀꯣ ꯗꯥꯕ ꯑꯗ ꯑꯩꯈꯣꯏ ꯐꯣꯔꯇꯤ ꯁꯚꯦꯟ ꯕꯤꯁꯀꯤ ꯑꯩꯈꯣꯏꯒꯤ ꯑꯗꯨꯃꯥꯏꯅ ꯏꯟꯚꯥꯏꯠ ꯇꯧꯒꯅꯤ ꯑ ꯕꯥꯏ ꯇꯧꯗ ꯕꯥꯏ ꯇꯧꯥꯎꯕ ꯇꯧꯗ ꯏ ꯁꯃꯩ ꯁꯃꯥꯏ ꯇ ꯈꯥꯅꯤꯣ ꯂꯅꯤ ꯎꯝ ꯂꯥꯏꯛ ꯇꯧꯕꯅꯤ ꯑꯗꯨꯗ ꯑꯩꯈꯣꯏꯒꯤ ꯑ ꯅꯪꯒꯤꯗꯤ ꯀꯩꯅꯣꯅꯤꯅ ꯕꯦꯠꯃꯤꯟꯇꯟꯅꯤꯅꯀꯣ ꯇꯥꯕ꯭ꯔꯣ ꯑꯗꯣ ꯕꯦꯗꯃꯤꯟꯇꯟ ꯅꯠꯇꯕ ꯀꯟꯇ꯭ꯔꯤꯕ꯭ꯌꯨꯠ ꯇꯧꯒꯦ ꯍꯥꯏꯅꯀꯣ ꯌꯥꯎ ꯑꯣꯏ ꯑꯗꯨꯗꯤ ꯅꯪ ꯅꯪꯁꯨ ꯂꯥꯛꯑꯣꯍꯦ
ꯍꯣꯏ ꯂꯥꯛꯀꯦ ꯂꯥꯛꯀꯦ ꯍꯣꯏ ꯍꯣꯏ ꯂꯥꯛꯄ ꯇꯥꯔꯦꯅꯦ ꯑꯩ ꯑꯩ ꯕꯦꯠꯃꯤꯟꯇꯟꯗ ꯊꯥꯒꯗꯕꯁꯦ ꯅꯪꯅ ꯊꯥꯔꯛꯄꯅꯤ ꯍꯦꯅ ꯊꯥꯔꯅꯦꯕꯀꯣ
ꯑꯁ ꯅ ꯏꯕꯥꯅꯤ ꯏꯕꯥꯅꯤ ꯃꯦꯠꯁ ꯃꯥꯗꯤꯀꯣ ꯏꯕꯥꯅꯤ ꯃꯦꯠꯁ ꯃꯥꯗꯤ ꯁꯅꯥꯥꯡꯗꯕ
ꯍꯣꯏ ꯍꯣꯏ ꯏꯕꯥꯅꯤ ꯃꯔꯛꯇꯝꯃꯤ ꯃꯤ ꯃꯤ ꯃꯅꯨꯡꯗꯗꯨꯅꯦ
ꯑꯥ
ꯃꯇꯥꯏ ꯃꯇꯥꯏꯗ ꯂꯩꯕꯒ
ꯃꯤꯕꯤꯃꯁꯅ ꯑꯕ ꯁꯅꯎꯗꯗꯤ ꯐꯔꯦꯅꯤ
ꯅꯪ ꯅꯪ ꯅꯪ ꯎꯒꯦꯔꯗꯤ ꯈꯪꯗ꯭ꯔꯦ
ꯑ
ꯑ
ꯑꯎꯅꯦ
ꯅꯁꯥꯒꯤ ꯕꯦꯠꯃꯤꯟꯇꯟ ꯄꯨꯔ ꯂꯥꯛꯑꯣꯕ ꯄ꯭ꯔꯤꯀꯦꯒꯨꯝꯕ ꯔꯦꯀꯦꯗ ꯑꯩ ꯑꯩ ꯏꯁꯥꯒꯤ ꯄꯨꯔꯛꯀꯦ ꯅꯪ ꯁꯨꯝꯅ ꯏꯁꯥꯒꯤ ꯄꯨꯔꯛꯑꯣ
ꯑꯁ ꯑꯗꯨ ꯑꯣꯏꯔꯗꯤ ꯑꯦ ꯐꯨꯜ ꯃꯦꯠꯀꯤ ꯇꯥꯏꯞꯇꯅꯦꯕ ꯅꯪ ꯅꯪ ꯑꯩꯉꯣꯟꯗ ꯄꯨꯔꯥ ꯆꯦꯂꯦꯟꯖꯅꯦꯕ ꯅꯪ ꯇꯧꯔꯤꯁꯦ
ꯄꯩꯁꯥꯁꯨ ꯊꯥ ꯄꯩꯁꯥꯁꯨ ꯄꯨꯔꯛꯎ ꯈꯤꯇꯪ ꯌꯥꯝꯅ
ꯑꯗꯨ ꯅꯪꯅ ꯈꯪꯒꯗꯕꯨꯗꯤꯀꯣ ꯑꯗꯨ ꯄꯩꯁꯥꯗꯣ ꯅꯪ ꯅꯪꯒꯤꯁꯨ ꯂ ꯑꯣꯏꯔꯔꯣꯏ ꯑꯩꯒꯤ ꯂꯣꯏ ꯂ ꯑꯣꯏꯔꯅꯦꯕ
ꯑꯣꯐ ꯑꯗꯨꯗꯤ ꯎꯀꯤꯜ ꯑꯃ ꯀꯧꯔꯁꯦ
ꯌꯥꯏꯅꯦ
ꯑ ꯑꯩꯅ ꯍꯥꯏꯅꯤꯡꯉꯤꯗꯤ ꯑꯩꯅ ꯉꯝꯒꯅꯤ ꯍꯥꯏꯕꯗꯨꯅꯦꯕ
ꯑꯁ ꯑꯩꯗꯤ ꯉꯝꯃꯣꯍꯦ ꯉꯁ ꯅꯪ
ꯃꯌꯥꯝꯥꯡ ꯃꯅꯨꯡꯕꯣ
ꯅꯪꯅꯗꯤ ꯉꯝꯒꯅꯤ ꯑꯩꯗꯤ ꯑꯩꯗꯤ ꯁꯨꯡꯁꯥ ꯁꯥꯟꯅꯗꯦ
ꯑꯗꯨꯗꯤ ꯄꯩꯁꯥ ꯈꯤꯇꯥꯛ ꯌꯥꯝ ꯊꯥꯕ ꯇꯥꯔꯦ ꯃꯦꯆ ꯑꯃꯗ ꯔꯥꯎꯟ ꯑꯃꯗ ꯐꯤꯐꯇꯤ ꯊꯥꯎꯖꯟꯒꯨꯝꯕ ꯎ
ꯑꯩ ꯐꯤꯐꯇꯤ ꯊꯥꯎꯖꯟꯗꯤ ꯌꯥꯝꯃ ꯍꯦꯛ
ꯈꯥꯡꯕꯌꯦꯀꯣ ꯀꯤꯕꯅꯦ ꯑꯩꯗꯤ ꯉꯝꯒꯅꯦꯅ ꯈꯪꯕꯌꯦ ꯀꯗꯦꯕ
ꯏꯆꯃ ꯑꯩꯗꯤ ꯉꯝꯃꯣꯏꯍ ꯁꯔꯦꯟꯗꯔ ꯍꯥꯟꯅ ꯇꯧꯒꯦ
ꯑꯗꯨ ꯄꯩꯁꯥ ꯄꯨꯔ ꯂꯥꯛꯑꯣ ꯑꯗꯨ ꯁꯔꯦꯟꯗꯔ ꯇꯧ ꯁꯣꯛꯑꯣ ꯑꯩꯁꯨ ꯄꯩꯁꯥ ꯄꯨꯔ ꯑꯗꯨꯝ ꯍꯟꯈ꯭ꯔꯤꯑꯕ
ꯑꯁ ꯅꯪꯒꯤꯩꯅꯗꯤ ꯄꯩꯁꯥ ꯄꯨꯒꯅꯨ ꯍꯥꯏ ꯌꯥꯔꯦ
ꯑꯩ ꯄꯩꯁꯥ ꯄꯨꯅꯤꯡꯉꯥꯏꯅꯦ ꯕꯦꯛ ꯑꯆꯧꯕ ꯑꯃ ꯄꯨꯔꯛꯑꯀꯦ
ꯑꯗꯨꯒ ꯅꯪꯅ ꯊꯥꯔꯛꯄ ꯕꯦꯠꯃꯤꯟꯇꯟꯗꯣ ꯑꯃꯨꯛ ꯍꯟꯕꯤꯌꯦꯕ ꯑꯩ ꯄꯥꯝꯗꯦꯕ
ꯑꯦ ꯑꯩꯅ ꯊꯥꯔꯛꯄꯗꯗꯤ ꯌꯥꯝꯅ ꯀꯩꯅꯣ ꯀꯁꯇꯃꯥꯏꯖ ꯑꯣꯏꯅ ꯑꯣꯏꯃ ꯊꯥꯔꯛꯀꯅꯤꯍꯦ ꯊꯥꯔꯛꯈ꯭ꯔꯕꯅꯦꯍ ꯊꯥꯔꯛꯈ꯭ꯔꯕꯅꯦꯍ
ꯑꯩ ꯑꯩ ꯄꯥꯝꯗꯦꯕ ꯃꯆꯨꯁꯨ ꯄꯥꯝꯗꯦ ꯀꯤꯡ ꯀꯂꯔꯕꯤ
ꯑꯦ ꯅꯣꯏꯗꯤ ꯅꯨꯄꯤ ꯑꯣꯏꯕꯅꯤꯅ ꯄꯤꯡ
ꯄꯤꯡꯁꯦ ꯐꯖꯕ ꯐꯖꯗꯕ ꯂꯩꯌꯦꯕꯀꯣ ꯃꯆꯨꯗꯣ ꯅꯪꯒꯤꯁꯤꯗꯤ ꯌꯥꯝ ꯊꯤꯕꯗ
ꯑꯁ ꯅꯪꯅ ꯄꯥꯝꯒꯅꯤ ꯍꯥꯏꯕꯒꯤ ꯊꯔꯛꯄꯅꯦ ꯅꯣꯏ ꯅꯨꯄꯤꯈꯣꯏꯗꯤ ꯄꯤꯡꯁꯤꯅ
ꯄꯤꯡꯉꯁꯦ ꯐꯖꯕ ꯃꯆꯨ ꯂꯩꯌꯦꯕꯀꯣ ꯑꯊꯤꯕ ꯃꯆꯨꯁꯨ ꯂꯩꯑꯕ ꯑꯗꯨ ꯅꯪꯅ ꯈꯟꯕꯗꯨꯗꯤ ꯈ꯭ꯋꯥꯏꯗꯒꯤꯊꯤꯕꯗꯣ
ꯑꯦ ꯑꯩꯅ ꯊꯔꯛꯄꯨꯗꯤ ꯅꯣꯏꯒꯤ ꯀꯩꯅꯣꯒꯤꯅꯤꯍꯦ ꯅꯣꯏꯒꯤ ꯐꯨꯔꯤꯠꯀꯤ ꯃꯆꯨꯒꯨꯝꯕ ꯂꯩꯗꯅ ꯑꯗꯨꯒꯨꯝꯕ ꯃꯆꯨ ꯑꯣꯏꯕꯒꯤ ꯊꯥꯔꯛꯄꯅꯤ ꯍ ꯎꯝ
ꯑꯗꯨꯗꯤ ꯌꯥꯝ ꯐꯖꯔꯕꯅꯦ ꯑꯗꯨ꯭ꯔꯤꯀꯣ ꯅꯪꯅ ꯈꯔꯝꯕꯩꯌꯦ
ꯅꯪ ꯄꯥꯝꯗ꯭ꯔꯗꯤ ꯑꯩꯁ ꯀꯩꯅꯣ ꯇꯧꯔꯁꯦ ꯀꯨꯀꯤꯈꯣꯏꯗ ꯄꯤ ꯄꯤꯊꯣꯛꯈ꯭ꯔꯁꯤꯔꯣ
ꯌꯥꯏ
ꯌꯥꯏꯅ
ꯑꯦ
ꯗꯣꯅꯦꯁꯟ ꯑꯣꯏꯅꯀꯣ ꯅꯟ ꯗꯣꯅꯦꯠ ꯇꯧꯊꯣꯛꯈ꯭ꯔꯣ ꯃꯣꯏ ꯑꯉꯥꯡꯁꯤꯡ ꯁꯥꯟꯅꯥꯅꯤꯡꯔꯝꯃꯅꯦꯕ
ꯀꯨꯀꯤ ꯀꯣꯏꯅ ꯄꯤꯊꯣꯛꯄꯗꯤ
ꯇꯃꯨꯕ꯭ꯔꯣ
ꯀꯀꯤ ꯈꯣꯏꯗꯕꯤ ꯊꯣꯛꯄꯗ ꯁꯔꯨꯛꯄꯗꯤ
ꯑꯗꯨꯗꯤ ꯅꯪ ꯂꯧꯔꯣ
ꯑꯩꯈꯣꯏ ꯍꯨꯏꯗ
ꯍꯣꯏ ꯅꯣꯏ ꯨꯏꯗ ꯄꯤꯌꯣ ꯑꯗꯨꯗꯤꯀꯣ
ꯎꯝ
ꯀꯛꯑꯒ ꯊꯣꯡꯈ꯭ꯔ ꯆꯥꯈ꯭ꯔ
ꯑꯦ ꯄꯤꯁ ꯄꯤꯁ ꯀꯛꯇ꯭ꯔꯁꯨ ꯀꯣ
ꯄꯁꯥꯡꯅ ꯍꯥꯏꯕ
ꯑꯩꯈꯣꯏ ꯍꯨꯏꯗꯤ ꯌꯥꯝ ꯀꯩꯅꯣ ꯇꯧꯕꯅꯦ ꯅꯪꯅ ꯄꯥꯝꯗ꯭ꯔꯗꯤ ꯁꯥꯗꯣ ꯈꯔ ꯇꯩꯕꯤꯔꯕꯀꯣ ꯆꯥꯗꯣ ꯈꯔ ꯇꯤꯕꯤꯔ ꯑꯩꯒꯤ ꯍꯍꯣꯏꯗꯨ ꯔꯟ ꯇꯧꯔꯣ ꯀꯣ ꯄꯤꯕꯗꯨꯗ ꯑꯗꯨꯝ ꯃꯥ ꯑꯗꯨꯝ ꯎꯝ ꯇꯥꯟꯅꯔ ꯈꯔꯒ ꯑꯗꯨꯝ ꯁꯦꯠ ꯁꯦꯠꯂꯒ ꯑꯗꯨꯝ ꯇꯧꯒꯅꯤ
ꯅꯪꯒꯤ ꯍꯨꯏꯁꯦ ꯅꯪ ꯅꯪ ꯅꯪ ꯍꯦꯟꯅ ꯆꯥꯎꯔꯝꯒꯅꯤ ꯑꯗꯨꯕꯨ ꯁꯥꯛ ꯊꯤꯕꯗꯤ ꯁꯥꯊꯤꯕꯨ ꯍꯖꯗꯤ
ꯑꯩꯍꯣꯏꯁꯦ ꯀꯩꯅꯣ ꯇꯧꯕ ꯌꯥꯗ꯭ꯔꯦ ꯅ ꯕꯥꯏꯟ ꯇꯧꯕꯗꯣ ꯄꯨꯟꯕꯤꯕꯗꯣ ꯄꯨꯟꯕꯤꯕꯗꯣ ꯎꯝ ꯑꯩ ꯁꯨꯇꯤ ꯂꯥꯛꯑꯗꯤ ꯑꯁ ꯌꯥꯗ꯭ꯔꯕꯅꯤ ꯑꯗꯨꯒꯤ ꯍꯧꯖꯤꯛ ꯐꯥꯎꯁꯨ ꯑꯗꯨꯝ ꯄꯨꯟꯅ ꯂꯩ
ꯎ
ꯌꯣꯟꯊꯣꯛꯈ꯭ꯔꯣ
ꯑꯩ ꯀꯗꯥꯏꯗꯒꯤ ꯌꯣꯟꯊꯣꯛꯀꯗꯧꯕꯅꯍ ꯑꯩꯅ ꯑꯉꯥꯡꯉꯔꯤꯦ ꯃꯥꯕꯨ ꯑꯗꯨꯝ ꯀꯩꯅꯣ ꯇꯧꯕꯤꯔꯒ ꯑꯩꯈꯣꯏꯁꯦ